ꯑ ꯇꯥꯏ
ꯊꯨꯡꯉꯥꯏꯕꯨꯣ
ꯎꯝ ꯅꯨꯡꯉꯥꯏꯔꯤꯌꯦ
ꯑꯣ ꯍꯧꯖꯤꯛꯀꯥꯟꯁꯦ ꯀꯔꯤ ꯀꯩ ꯇꯧꯔꯤꯒꯦꯅꯦ?
ꯍꯧꯖꯤꯛꯀꯥꯟꯁꯦ ꯔꯪꯁ ꯂꯩꯕꯅꯤꯅ ꯀꯩꯁꯨ ꯊꯩꯗꯣꯛꯄ ꯇꯧꯗꯦ ꯑꯗꯨꯝ ꯂꯩꯔꯤ ꯍꯥꯏ ꯇꯥꯔꯦ ꯀꯣꯂꯦꯖ ꯀꯩꯀꯥꯁꯨ ꯀꯥꯕ ꯌꯥꯗꯕꯅꯤꯅ
ꯑꯣ ꯅꯪ ꯀꯣꯂꯦꯖ ꯀꯥꯏ ꯇꯧꯔꯤꯅꯣ?
ꯀꯣꯂꯦꯖꯁꯦ ꯑꯩ ꯍꯟꯗꯛꯁꯦ ꯗꯤ ꯑꯦꯝꯗ ꯆꯟꯕꯅꯦ
ꯑꯥ
ꯍꯤꯟꯗꯤ ꯗ ꯐ꯭ꯔꯣꯋ꯭ꯔꯥꯗ ꯇꯧꯊꯣꯛꯀꯦ ꯍꯥꯏꯚꯅꯤ ꯗꯗꯥꯗꯤ ꯀꯩꯗꯧꯕꯤꯕꯤꯔꯤꯒꯦ
ꯑꯩꯁꯨ ꯑꯗꯨꯝ ꯏꯖꯨꯗ ꯃꯁꯠꯔ ꯇꯧꯔꯤꯌꯦ
ꯎꯝ
ꯑ ꯑꯗꯨ ꯅꯣꯡꯃꯠꯇꯗꯔꯣ
ꯀꯩ ꯍꯥꯌꯕꯥ
ꯍꯟꯗꯥꯛ ꯅꯧꯅꯥ ꯆꯂꯤꯔꯣ
ꯎꯝ ꯍꯟꯗꯛ ꯅꯧꯅ ꯆꯟꯕꯅꯦ ꯑꯩꯁꯦ ꯑꯩ ꯑꯅꯥꯕ ꯑꯃ ꯂꯩꯕꯗꯒꯤ ꯀꯦꯞ ꯈꯔ ꯂꯩꯔꯨꯔꯦꯕ ꯑꯗꯨꯗꯒꯤꯗꯒꯤ ꯍꯟꯗ ꯈꯛꯇ ꯅꯪꯅ ꯑꯦꯠꯃꯤꯁꯟ ꯇꯧꯕꯅꯦꯗ
ꯑꯣ ꯂꯁꯨ ꯑꯗꯨꯝ ꯆꯥꯡ ꯅꯥꯏꯅ ꯆꯠꯄ ꯅꯠꯇ꯭ꯔꯣ
ꯎꯝ꯫ ꯀ꯭ꯂꯥꯁꯁꯦ ꯑꯗꯨꯝ ꯆꯥꯡ ꯅꯥꯏꯅ ꯆꯠꯂꯦ ꯑꯗꯣ ꯏꯔꯥꯡ ꯂꯩꯕꯅꯤꯅ ꯂꯦꯞꯄꯁꯨ ꯑꯗꯨꯝ ꯌꯥꯎꯏ꯫
ꯑꯣ ꯅ ꯗꯦꯟ ꯇꯝꯕꯥꯁꯤ ꯅꯨꯡꯉꯥꯏꯕ꯭ꯔꯥꯅꯦ
ꯑꯗꯨꯝ ꯅꯨꯡꯉꯥꯏ ꯍꯥꯏꯇꯥꯔꯦ
ꯑꯣ
ꯀꯣꯂꯦꯖ ꯏꯟꯚꯥꯏꯔꯣꯟꯃꯦꯟ ꯌꯥꯝ ꯅꯨꯡꯉꯥꯏꯌꯦꯕ
ꯑꯣ ꯅꯒ ꯑꯗꯨꯝ ꯑꯗꯨꯗꯤ ꯌꯨꯝꯗꯒꯤꯩ ꯆꯠꯄ꯭ꯔꯥ ꯅꯠꯇ꯭ꯔꯒ ꯀꯃꯥꯏꯅ ꯆꯠꯂꯤ ꯍꯣꯁꯇꯦꯜ ꯂ ꯂꯩꯕ꯭ꯔꯥ
ꯎꯝ ꯌꯨꯝꯗꯒꯤ ꯑꯗꯨꯝ ꯂꯥꯏꯟꯗ ꯑꯗꯨꯝ ꯆꯠꯂꯦ ꯑꯗꯒꯤ ꯑꯗꯨꯝ ꯕꯕꯥꯍꯣꯏ ꯇꯧꯔꯒ ꯊꯤꯟꯕꯤꯕꯁꯨ ꯑꯗꯨꯝ ꯌꯥꯎꯋꯦꯕ ꯗꯗꯥꯍꯣꯏꯗꯤ ꯀ꯭ꯂꯥꯁ ꯀꯃꯥꯏ ꯀꯃꯥꯏ ꯇꯧꯒꯦ
ꯑꯩꯈꯣꯏꯗꯤ ꯀ꯭ꯂꯥꯁ ꯑꯗꯨꯝ ꯆꯥꯡ ꯅꯥꯏꯅ ꯇꯧꯏ ꯑꯗꯣ ꯍꯟꯗꯛꯇꯤꯃꯛ ꯈꯔ ꯂꯦꯞꯄꯦ ꯑꯗꯨꯝ ꯌꯥ ꯏꯔꯥꯡꯒ ꯂꯩꯕ ꯈꯣꯠ ꯂꯩꯕꯥꯛꯀꯦ ꯅꯈꯣꯏꯗ ꯂꯦꯞꯄꯨꯔꯦꯗ ꯑꯗꯣ ꯍꯧꯖꯤꯛ ꯑꯃꯨꯛ ꯅꯧꯅ ꯑꯃꯨꯛ ꯍꯧꯗꯅ ꯍꯥꯏꯥꯏꯔꯤꯌꯦ
ꯎꯝ
ꯑꯦꯛꯖꯥꯝꯁꯨ ꯑꯗꯨ ꯅꯛꯁꯜꯂꯛꯑꯦꯅ ꯑꯁ ꯃ ꯑꯦꯛꯥꯝ ꯑꯗꯨ ꯀ꯭ꯂꯥꯁ ꯀꯟꯅ ꯇꯧꯔꯤ
ꯎꯝ
ꯁꯦꯃꯤꯁꯇꯔꯒꯤ ꯌꯥꯝ ꯇꯧꯕ꯭ꯔꯣ
ꯁꯦꯃꯤꯁꯇꯔ ꯑꯦꯛꯖꯝ ꯇꯎꯗ꯭ꯔꯤ
ꯑꯣ
ꯑꯗꯨꯗꯤ ꯑꯗꯨꯥꯎꯗꯤ ꯍꯣ ꯇꯦꯜꯗ ꯂꯩꯕꯅꯤꯅ ꯍꯟꯗꯛꯀꯤ ꯆꯩꯔꯥꯎꯕꯗꯤ ꯀꯃꯥꯏ ꯀꯃꯥꯏ ꯇꯧꯕꯤꯈ꯭ꯔꯒꯦ
ꯎꯝ ꯍꯣꯁꯇꯦꯜꯗ ꯂꯩꯞꯖꯦ ꯆꯩꯔꯥꯎꯕꯕꯨꯗꯤ ꯆꯠꯂꯨꯏꯌꯦ ꯑꯈꯣꯏꯗꯤ ꯀꯩꯅꯣꯗ ꯃꯩꯇꯩ ꯆꯩꯔꯥꯎꯕ ꯂꯥꯎꯌꯦꯕꯥ ꯀꯣ
ꯎꯝ
ꯎꯝ ꯆꯠꯂꯦ ꯑꯌꯨꯛ ꯉꯟꯇꯥꯗꯨꯗ ꯍꯥꯏꯗꯔꯦ ꯌꯨꯝꯗ
ꯎꯝ
ꯑꯗꯨꯒ ꯑꯩꯈꯣꯏꯒꯤ ꯃꯤ ꯈꯪꯅ ꯆꯩꯔꯥꯎꯕ ꯇꯧꯕ ꯑꯈꯣꯏꯒꯤ ꯑꯩꯈꯣꯏ ꯄꯨꯈ꯭ꯔꯤꯗꯒꯤꯀꯣ ꯐ ꯂꯩꯕꯥꯛ ꯄꯦꯛ ꯁꯤꯅꯦꯕ ꯀꯣ ꯗꯤꯟꯒ ꯇꯧꯔꯒ
ꯑ ꯂꯩꯕꯥꯛ ꯑꯃ ꯑꯄꯦꯠꯄꯁꯦ
ꯑꯥ ꯑꯗꯨꯒ ꯂꯩꯕꯥꯛ ꯑꯄꯦꯠꯄꯗꯨꯒ ꯇꯧꯔꯅꯤ ꯑꯩꯈꯣꯏꯒꯤ ꯌꯥꯝꯅ ꯌꯥꯝ ꯄꯦꯠꯄꯁꯨ ꯌꯥꯗꯦ ꯃꯌꯥꯏ ꯑꯣꯏꯔꯞ ꯍꯥꯏꯇꯥꯔꯦ
ꯎꯝ ꯁꯝꯅ ꯍꯥꯏꯔꯕꯗ ꯑꯩꯈꯣꯏꯒꯤ ꯀꯩꯅꯣꯒꯤ ꯑꯉꯥꯡꯒꯤ ꯃꯣꯜꯗꯤꯡ ꯀꯂꯤꯒꯤ ꯇꯞ
ꯑꯍꯣꯏ ꯍꯣꯏ ꯑꯗꯨꯃꯥꯏꯅ ꯇꯧ ꯄꯦꯑꯒ ꯈꯣꯏꯒꯤ ꯑ ꯀꯨꯟꯗꯣꯡꯗꯣ ꯂꯩꯔ ꯈꯣꯏꯅ ꯀꯩꯅꯣꯝ ꯇꯧꯗꯣꯏꯅꯦꯕ ꯋꯥꯏ ꯐꯥꯖꯅ ꯇꯩꯊꯣꯛꯑꯦꯗꯅ
ꯎꯝ
ꯑꯗꯨꯒ ꯉꯁꯥꯏꯒꯤ ꯇꯧꯔꯒ ꯑꯩꯈꯣꯏ ꯌꯨꯝ ꯁꯥꯕꯗꯣ ꯑꯩꯈꯣꯏ ꯃꯩꯇꯩꯒꯤꯗꯣ
ꯑꯣ ꯁꯥꯟꯅ ꯍꯥꯏꯔꯞꯗ ꯑꯃ ꯑꯩꯈꯣꯏꯒꯤ ꯆꯥꯛ ꯀꯩꯀꯥ ꯂꯥꯏꯒꯤ ꯂꯝꯂꯥꯏꯒꯤ ꯊꯥꯗꯣꯛꯐꯝ ꯁꯦꯝꯕ
ꯎꯝ ꯎꯝ ꯎꯝ ꯑꯃꯥꯏꯅ ꯁꯦꯝꯃꯦ ꯎꯝ ꯀꯩ ꯂꯩ ꯃꯃꯤꯡ ꯑꯃꯖꯨ ꯌꯥꯎꯕꯅꯦ ꯀꯥꯎꯒꯔꯦ ꯑꯗꯨꯒꯖꯨ ꯌꯥꯎꯕꯅꯦ ꯃꯣꯏ ꯊꯤꯕ ꯆꯠꯂꯦꯕ ꯀꯣ
ꯑꯣ ꯀꯨꯁꯨꯝ ꯂꯩ
ꯑꯣ ꯀꯣꯁꯨꯝ ꯂꯩ ꯑꯗꯨꯒꯤꯕ ꯍꯥꯞꯄꯒ ꯆꯥꯡ ꯌꯦꯟꯖꯥꯡ ꯍꯣꯔꯦꯟꯅ ꯑꯃꯨꯛ ꯈꯣꯏ ꯊꯥꯗꯣꯛꯇꯩꯏꯅꯤꯗꯅ ꯗꯨꯝ ꯈꯣꯏꯗꯤ ꯌꯨꯝꯗꯣ ꯑꯩꯅ ꯑꯇꯣꯝꯕ ꯑꯣꯏꯕꯅꯤꯅꯀꯣ
ꯎꯝ
ꯑꯩꯒꯁꯦ ꯂꯣꯏꯅ ꯗꯨꯝ ꯆꯦꯟꯗꯣꯏꯅꯦꯕ ꯎꯝ ꯍꯟꯗꯛ ꯑꯉꯥꯡ ꯑꯣꯏꯕꯩ ꯀꯥꯟꯅꯕ ꯑꯃ ꯍꯥ
ꯑꯗꯨꯒ ꯈꯣꯏꯃꯅꯥ ꯑꯍ ꯆꯥꯛ ꯏꯟꯖꯥꯡ ꯊꯣꯡꯉꯅꯤ
ꯎꯝ ꯑꯗꯣ ꯃꯊꯦꯜꯁꯦ ꯃꯔꯥ ꯃꯦꯁ ꯇꯧꯕ꯭ꯔꯣ ꯅꯠꯇ꯭ꯔꯒ ꯑꯩꯈꯣꯏꯒꯤ ꯉꯥ ꯇꯧꯕ꯭ꯔꯣ ꯆꯩꯔꯥꯎꯕꯁꯦ꯫
ꯀꯩꯅꯣ ꯇꯧꯋꯦ ꯉꯥ ꯇꯧꯋꯦ꯫
ꯎꯝ ꯃꯊꯦꯜꯒꯗꯤ ꯀꯌꯥꯃꯨꯛꯀꯗꯤ ꯇꯧꯅꯒꯦ꯫
ꯀꯩꯕ꯫
ꯃꯊꯦꯜꯁꯦ ꯃꯁꯤꯡ ꯀꯌꯥꯃꯨꯛꯀ ꯇꯧꯅꯒꯦ꯫
ꯃꯊꯦꯜꯦꯜꯁꯦ ꯑꯩꯅ ꯈꯪꯕꯗ ꯉꯥ ꯑꯃ ꯇꯧꯔꯦꯀꯣ ꯇꯤ ꯌꯥꯎꯔꯦ꯫
ꯎꯝ ꯎꯇꯤꯁꯤꯗꯤ ꯑꯗꯨꯝ ꯃꯦꯟꯗꯦꯇ꯭ꯔꯤ
ꯍꯣꯏ ꯑꯗꯩꯗꯤ ꯅꯣꯏ ꯌꯥꯎꯔꯦ ꯑꯪ ꯄꯥꯄꯔ ꯌꯎꯔꯦ꯫ ꯑꯗꯩ ꯏꯔꯣꯝꯕ ꯑꯃ ꯑꯗꯨꯒ ꯑꯥ ꯑꯗꯨꯒ ꯑꯣ ꯉꯥꯗꯤ ꯀꯩꯅꯣ ꯉꯥꯗꯣ ꯑꯩꯈꯣꯏꯒꯤ ꯑ ꯇꯣꯏꯔ ꯊꯣꯡꯕꯤꯗꯣ ꯑꯗꯨ ꯃꯥꯏ ꯇꯧꯢ꯫
ꯎꯝ ꯑꯗꯨꯗꯤ ꯑꯃꯨꯛ ꯃꯌꯥꯝ ꯄꯨꯟꯅ ꯑꯃꯨꯛ ꯆꯥꯃꯤꯟꯅꯔꯦ꯫
ꯍꯥꯥ
ꯃꯌꯥꯝ ꯄꯨꯟꯅ ꯑꯃꯨꯛ ꯆꯥꯃꯤꯟꯅꯔꯦ ꯂꯥꯛꯏꯒꯤ ꯈꯥꯏ
ꯎꯝ ꯏꯃꯨꯡꯖꯨ ꯀꯩꯅꯣ ꯇꯧꯔꯦ ꯃꯤꯁꯨ ꯂꯅꯕ ꯍꯀꯣ
ꯏꯟꯖꯥꯡ ꯂꯥꯟꯅꯕꯁꯦ ꯏꯟꯖꯥꯡ ꯂꯥꯟꯅꯕꯁꯦ ꯎꯝ ꯑꯗꯣ ꯆꯩꯔꯥꯎꯕ ꯅꯨꯃꯤꯠ ꯁꯤ ꯁꯨꯃꯥꯏꯅ ꯂꯥꯏꯒꯤ ꯀꯠꯊꯣꯛꯄꯤꯔꯒ ꯑꯗꯨꯝ ꯆꯥꯕ ꯊ ꯊꯣꯛꯄ ꯇꯧꯔꯒ ꯂꯣꯏꯁꯤꯟꯕꯤꯕ꯭ꯔꯥ ꯅꯠꯇ꯭ꯔꯒ ꯑꯇꯩ ꯑꯇꯩꯗꯤ ꯀꯩꯀꯩ ꯗꯤ ꯇꯧꯋꯤ꯫
ꯑꯩꯈꯣꯏꯒꯤ ꯆꯩꯔꯥꯎꯕꯒꯤ ꯑꯩꯈꯣꯏꯒꯤ ꯃꯤꯒꯤ ꯌꯨꯝ ꯌꯨꯝ ꯆꯠꯂ ꯂꯥꯛꯑꯗꯣꯏꯅꯦꯕꯀꯣ ꯑꯩꯈꯣꯏꯒꯤ ꯑꯉꯥꯡ ꯑꯩꯅ ꯈꯔ ꯑꯣꯏꯕꯅꯤꯅ ꯑꯩꯅ ꯑꯗꯨꯝ ꯆꯠꯂꯦ ꯑꯩꯈꯣꯏꯒꯤ ꯍꯤꯡꯒꯣꯜ ꯅꯨꯡꯒꯤ ꯆꯠꯄꯗꯣ
ꯑꯪ ꯑꯝ ꯍꯝ ꯑꯉꯥꯡ ꯂꯩꯕꯒꯤ ꯀꯩ ꯀꯥꯟꯗꯅꯕꯁꯦ꯫
ꯀꯥꯅꯕꯅꯤ꯫
ꯎꯝ꯫
ꯑꯗꯨ ꯃꯌꯥꯝ ꯂꯥꯟꯕ ꯂꯣꯏꯔꯦ ꯍꯥꯏ ꯀꯥꯟꯗ ꯑꯩꯈꯣꯏ ꯑꯃꯨꯛ ꯆꯥꯔꯦ꯫ ꯄꯂꯒ ꯑꯃꯨ ꯈꯣꯏ ꯃꯥ ꯍꯣꯏ ꯃꯣꯏ ꯃꯤ ꯍꯣꯏ
ꯎꯝ꯫
ꯑꯗꯨꯒ ꯆꯥꯛ ꯆꯥꯊꯣꯛꯑꯅꯤ ꯑꯗꯨꯒ ꯆꯥꯛ ꯇꯣꯛꯄꯒꯤ ꯉꯥꯏꯍꯥꯛꯃꯨꯛ ꯄꯣꯊꯥꯔꯅꯤ ꯐꯝꯃꯅꯤ꯫ ꯑꯗꯨꯒ ꯂꯩꯀꯥꯏ ꯏꯃꯥꯅꯕꯒ ꯑꯃꯨꯛ ꯊꯦꯡꯅꯗꯣꯏꯅꯦꯕꯀꯣ ꯆꯥꯛꯇꯣꯛꯑꯀꯥꯟꯗ
ꯎꯝ꯫
ꯆꯥꯛ ꯊꯣꯛꯄꯣꯏꯒꯤ ꯗꯨꯀꯥꯟ ꯈꯗꯒ ꯑꯗꯨꯝ ꯍꯩ ꯃꯍꯤꯒꯨꯝꯕ ꯂꯩ ꯆꯠꯂꯅꯦꯕ ꯑꯗꯨꯗꯣ ꯊꯥ ꯑꯅꯤ ꯊꯣꯛ ꯑꯒ ꯋꯥꯔꯤ ꯃꯇꯥꯏ ꯑꯃꯨ ꯁꯥꯟꯅꯕ ꯑꯗ ꯀꯅ ꯇꯧꯋꯦ ꯑꯩꯈꯣꯏꯗꯤꯃ ꯑꯩꯈꯣꯏ ꯂꯩꯀꯥꯏ ꯂꯩꯀꯥꯏ ꯈꯔꯗꯤ ꯈꯪꯗꯦ ꯑꯗꯨꯝ ꯔꯒꯥꯎ ꯑꯈꯥꯎꯕ ꯉꯪꯕ꯭ꯔꯥ
ꯑ
ꯄꯔꯒꯥꯎꯁꯨ ꯈꯥꯎꯋꯦꯕꯀꯣ
ꯑꯗꯨꯗꯤ ꯌꯥꯝ ꯅꯨꯡꯉꯥꯏꯕ ꯋꯥꯅꯤ
ꯏ ꯐꯥꯎꯕ ꯊꯥꯗꯣꯏꯅꯦꯕ
ꯑꯗꯣ ꯑꯩꯅ ꯁꯨꯝ ꯇꯥꯕꯗ ꯆꯤꯡ ꯀꯥꯕ ꯀꯥꯏꯅ ꯍꯥꯏꯕ ꯑꯃꯁꯨ ꯇꯥꯏ ꯑꯗꯨꯒꯤ ꯇꯧꯕꯤꯗꯕ꯭ꯔꯥ
ꯆꯤꯡ ꯆꯤꯡ ꯀꯥꯏꯌꯦ ꯑꯩꯈꯣꯏꯗꯤ ꯈꯔ ꯅꯛꯄ ꯑꯩꯈꯣꯏꯒꯤ ꯕꯝꯕꯤꯌꯥꯔ ꯑꯅ ꯑꯃ ꯂꯩ ꯑꯗ ꯃꯆꯤꯟ ꯃꯅꯥꯎ ꯁꯤꯡ ꯑꯅ ꯑꯃ ꯂꯩꯌꯦꯕꯀꯣ
ꯎꯝ
ꯑꯗꯨꯁꯤꯡꯗ ꯀꯥꯔꯅꯤ ꯏꯁꯔꯀꯔ ꯆꯜꯂꯣ ꯑꯩꯈꯣꯏꯒꯤ ꯑꯗꯨꯁꯨ ꯑꯗꯨꯝ ꯂꯣꯏꯅ ꯇꯧꯋꯦꯕ ꯑꯩꯈꯣꯏꯒꯤ ꯔꯒꯥꯎ ꯍꯣꯕꯤ ꯔꯤ ꯀꯥꯎ ꯇ ꯍꯣꯏ ꯊꯥꯕꯜ ꯆꯣꯡꯕꯗꯤ ꯂꯣꯏ ꯇꯧꯋꯦꯗ
ꯎꯝ ꯑꯗꯣ ꯃꯤ ꯃꯅꯥ ꯆꯤꯡ ꯍꯥꯏꯔꯤꯁꯦ ꯀꯃꯥꯏꯅ ꯍꯥꯏꯈꯤꯕꯣꯏꯅꯣ ꯃꯥꯁꯦ ꯋꯥꯔꯤꯒ ꯂꯩꯕꯤꯕ
ꯃꯆꯤꯟ ꯏꯅꯥꯎꯁꯤꯡꯁꯦ ꯑꯁꯨꯝ ꯑꯍꯟꯈꯩꯅ ꯋꯥꯔꯤ ꯂꯤꯕꯗꯣ ꯈꯈꯣꯏꯄꯍꯒ ꯂꯤꯕꯗꯣ
ꯎꯝ
ꯀꯩꯅꯣ ꯍꯥꯏ ꯑꯩꯈꯣꯏꯒꯤ ꯃꯆꯤꯟ ꯃꯅꯥꯎ ꯈꯅꯩ ꯑꯩ ꯈꯟꯅꯕꯗꯒꯤ ꯈꯟꯗꯣꯛꯄ ꯌꯥꯗꯦ ꯍꯥꯏꯕ꯭ꯔꯥ ꯀꯩꯅꯣ ꯑꯗꯨꯗꯒꯤ ꯑꯗꯨꯝ ꯂꯥꯏ ꯁꯥꯞ ꯁꯣꯜꯂꯀꯥꯟꯗ ꯑꯗꯨꯝ ꯃꯆꯤꯟ ꯅꯥꯎꯟꯗ ꯄꯥꯏꯔꯅꯤ ꯑꯣꯣꯜꯂ ꯄꯥꯏꯖꯈ꯭ꯔꯦ ꯑꯗꯨ ꯎꯆꯦꯛ ꯑꯣꯏꯅ ꯂꯩꯈꯤꯕꯅꯤ
ꯎꯝ ꯃꯅꯤꯄꯨꯔꯤꯒ ꯑꯩꯈꯣꯏꯒꯤ ꯋꯥꯔꯤꯁꯦ ꯊꯥꯖꯅꯕꯤꯗ ꯐꯖ ꯐꯖꯕ ꯌꯥꯝ ꯂꯩꯀꯣ ꯐꯦꯁꯤꯚꯦꯜ ꯀꯨꯝꯃꯥꯏ ꯍꯔꯥꯎꯗ ꯚꯥꯏꯔꯁꯨꯒ ꯌꯥꯝ ꯌꯥꯝ ꯅꯨꯡꯉꯥꯏ ꯅꯨꯡꯉꯥꯏꯕ ꯌꯥꯝ ꯂꯩꯀꯣ ꯁꯝꯅ ꯍꯥꯏꯔꯕꯗ ꯑꯩꯈꯣꯏꯒꯤ ꯅꯤꯉꯣꯜ ꯆꯥꯛꯀꯧꯕꯒꯨꯝꯕꯁꯦ
ꯎꯝ
ꯎꯝ ꯖꯗꯥꯥꯒꯤꯗꯤ ꯅꯤꯉꯣꯜ ꯆꯥꯛꯀꯧꯕꯒꯨꯝꯕꯗꯤ ꯄꯥꯡꯊꯣꯛꯄꯤꯕ꯭ꯔꯥ
ꯇꯧꯋꯦ ꯑꯩꯈꯣꯏ ꯏꯆꯦ ꯑꯃꯇꯪ ꯌꯥꯎꯋꯦ ꯏꯆꯦ ꯌꯨꯝ ꯄꯥꯟꯈ꯭ꯔꯦ ꯑꯗꯨꯒꯤ ꯑꯗꯨꯝ ꯆꯦ ꯑꯩꯣꯏꯅ ꯑꯗꯨꯝ ꯆꯍꯤ ꯈꯨꯗꯤꯡꯒꯤ ꯑꯗꯨꯝ ꯀꯧꯋꯦꯕ ꯆ ꯑꯅꯤꯔꯛ ꯁꯨꯗ ꯉꯥꯏꯔꯤꯦ ꯀꯧꯕ
ꯎꯝ
ꯏꯆꯦ ꯑꯃꯇꯪ ꯑꯗꯨꯝ ꯐꯖꯅ ꯇꯧꯋꯦ ꯍꯥꯏꯇꯥꯥꯏꯦ
ꯈ ꯑꯩꯅ ꯅꯤꯡꯉꯣꯜ ꯆꯥꯛꯀꯧꯕꯁꯦ ꯌꯥꯝ ꯅꯨꯡꯁꯤꯕ ꯀꯨꯝꯍꯩꯕꯨꯗꯤ ꯀꯨꯝꯍꯩꯅꯤꯀꯣ ꯍꯥꯏꯗꯤ ꯃꯆꯤꯟ ꯃꯧ꯭ꯋꯥꯒꯤ ꯃꯔꯤꯗꯣ ꯍꯦꯟꯅ ꯆꯦꯁꯤꯟꯅꯅꯕꯅꯦꯕ
ꯃꯥꯒꯤ ꯃꯥ ꯅꯨꯡꯁꯤꯔ ꯍꯥꯏꯗꯤ ꯁꯤꯒ ꯂꯥꯛꯄꯗꯣꯀꯣ ꯑꯗꯨꯝ ꯍꯥꯏꯗꯤ ꯂꯝ ꯂꯥꯞꯅꯕꯒꯤꯅꯥ ꯑꯗꯨꯝ ꯄꯛꯄꯥꯛ ꯎꯅ ꯐꯪꯗꯦꯕ ꯑꯗꯨꯅꯤꯃꯣꯟ ꯁ ꯑꯦꯄꯣꯛ ꯅꯨꯃꯤꯠꯇ ꯑꯩꯈꯣꯏ ꯃꯌꯥꯝ ꯄꯨꯂ ꯀꯍꯟꯃꯤꯟꯅꯔꯒ ꯑꯩꯈꯣꯏ ꯕꯥꯋꯥꯏ ꯍꯣꯏ ꯃꯥ ꯍꯣꯏ ꯑꯅꯞꯀ ꯆꯥꯛ ꯆꯥꯃꯤꯟꯅꯕꯗꯣ
ꯎꯝ ꯃꯌꯥꯝ ꯄꯨꯂꯞ ꯄꯨꯟꯅ ꯁꯨꯝ ꯆꯥꯃꯤꯟꯅꯕꯁꯦ ꯑꯗꯨꯗꯤ ꯖꯗꯥꯥꯗꯤ ꯌꯥꯝꯅ ꯀꯩ ꯍꯥꯏꯅꯤ ꯌꯥꯝ ꯅꯨꯡꯁꯤꯕ ꯑꯃꯗꯤ ꯑꯣꯏꯔꯝꯒꯅꯤꯀꯣ ꯍꯣꯁꯇꯦꯜꯗ ꯁꯨꯝ ꯂꯩꯕꯅꯤꯅ ꯑꯗꯨꯃꯥꯏꯅ ꯌꯨꯝꯗꯒ ꯑꯗꯨꯝ ꯐꯥꯗꯣꯛ ꯄꯨꯟꯕ ꯈꯣꯠꯄ ꯇꯧꯕꯁꯦ
ꯑꯩꯈꯣꯏ ꯑꯗꯨꯃꯥꯏꯅ ꯑꯩꯁꯨ ꯍꯥꯏꯅꯤꯡꯉꯁꯤ ꯍꯥꯏꯗꯤ ꯑꯩꯈꯣꯏ ꯏꯆꯤꯜ ꯏꯅꯥꯎ ꯄꯤꯉꯔꯤꯒ ꯆꯥꯛ ꯆꯥꯃꯤꯟꯅꯕꯗꯣ ꯑꯗꯨꯒꯤ ꯏ ꯑꯗꯨꯝ ꯆꯪꯅꯤꯑꯕ
ꯆꯥꯛꯀꯧꯕ ꯆꯠꯄ ꯗꯤꯒꯨꯝꯕ ꯃꯥꯗ
ꯍꯣꯏ ꯑꯁ ꯄꯤꯛꯏꯉꯩꯗ ꯌꯥꯝ ꯆꯠꯂꯛꯏꯗ ꯏꯃꯥꯒꯤ ꯃꯄꯥꯝꯅꯀꯣ ꯑꯩꯈꯣꯏꯗꯤ ꯌꯥꯝ ꯂ ꯈꯪꯅꯕꯁꯨ ꯑꯣꯏꯗꯕꯅꯤꯅ ꯑꯗꯨꯝ ꯈꯣꯡꯉꯒ ꯆꯠꯂꯦꯕ ꯏꯃꯥ ꯍꯣꯏꯒ
ꯎꯝ
ꯑꯗꯣ ꯍꯧꯖꯤꯛꯇꯤ ꯑꯗꯨꯝ ꯒꯥꯔꯤ ꯂꯩꯕꯒꯤ ꯒꯥꯔꯤ ꯑꯗꯨꯝ ꯆꯠꯂꯦꯕ
ꯎꯝ
ꯅꯨꯡꯉꯥꯏꯕꯅꯤꯅ ꯑꯗꯩꯗꯤ ꯑꯩꯈꯣꯏꯒꯤ ꯑꯃꯥ ꯄꯣꯛꯄ ꯃꯄꯥ ꯏꯄꯨꯗꯣ ꯑꯗꯨꯝ ꯑꯩꯈꯣꯏꯒꯤ ꯄꯩꯁꯥ ꯒ ꯄꯤꯔꯛꯄꯗ ꯍꯔꯥꯎꯗꯣꯏꯅꯦꯕꯅꯤ ꯀ ꯁꯒꯣꯁꯨꯣ ꯑꯗꯨꯗꯤ ꯑꯩꯈꯣꯏ ꯏꯃ ꯃꯁꯤꯡꯅ ꯀꯁꯥ ꯄꯤꯔꯛꯇꯣꯏꯅꯦꯕꯀꯣ ꯁꯦꯕꯤꯕꯨꯖꯤ ꯌꯥꯦ
ꯎꯝ
ꯑꯉꯥꯡ ꯑꯣꯏꯔꯤꯀꯥꯟꯗ ꯑꯩꯈꯣꯏꯒꯤ ꯈꯤꯅꯥꯒ ꯄꯤꯔꯛꯄꯗ ꯌꯥꯝ ꯍꯔꯥꯎ ꯍꯧꯖꯕ
ꯑꯗꯨꯅꯤ ꯌꯥꯝ ꯍꯔꯥꯎꯋꯦꯕ, ꯅꯣꯏꯗꯤ? ꯅꯣꯏꯗꯤ ꯆꯠꯇ꯭ꯔꯣ?
ꯑꯩꯈꯣꯏꯁꯨ ꯑꯗꯨꯝ ꯆꯠꯂꯦ ꯑꯩꯗꯤ ꯍꯧꯖꯤꯛ ꯐꯥꯎꯕꯨ ꯆꯠꯂꯤꯗ꯫ ꯑꯈꯣꯏꯃꯥꯒꯤ ꯃꯇꯨꯡ ꯑꯗꯨꯝ ꯏꯟꯅꯔꯛ ꯃꯥꯝꯃꯥ ꯍꯣꯏꯅ ꯂꯥꯎ - ꯈꯣꯠꯂꯣ ꯍꯥꯏꯅ ꯑꯗꯨꯝ
ꯑꯗꯨꯒꯤ ꯍꯥꯏꯔꯨꯔꯗꯤ ꯑꯩꯈꯣꯏ ꯅꯨꯄꯤꯅꯗꯤ ꯅꯨꯡꯉꯥꯏꯀꯣ, ꯅꯨꯄꯤꯗꯤ ꯑꯗꯨꯝ ꯆꯠꯄ ꯌꯥꯏ ꯅꯨꯄꯥꯗꯤ ꯈꯤꯇꯪ ꯆꯥꯎꯔꯛꯄꯒ ꯑꯗꯨꯝ ꯆꯠꯇꯦ꯫
ꯍꯣꯏ ꯑꯩꯈꯣꯏꯗꯤ ꯑꯩꯅ ꯀ꯭ꯂꯥꯁ ꯀꯩꯅꯣ ꯕꯥꯎ ꯆꯠꯂꯝꯃꯦ ꯑꯥ ꯀ꯭ꯂꯥꯁ ꯁꯚꯦꯟ ꯍꯣꯏ ꯁꯚꯦꯟ ꯀꯥꯕꯗꯥꯏꯐꯥꯎ ꯆꯠꯂꯝꯃꯦ꯫ ꯑꯗꯩꯗꯤ ꯑꯗꯨꯝ ꯆꯠꯄꯗ ꯈꯔ ꯏꯀꯥꯏꯅꯔꯛꯄ ꯍꯥꯏꯒꯗ꯭ꯔꯥ? ꯑꯗꯨꯝ ꯆꯛꯈꯤꯗ꯭ꯔꯦꯕ꯫
ꯎꯝ꯫ ꯑꯗꯨ ꯗꯗꯥ ꯍꯣꯏꯅ ꯑꯃꯨꯛ ꯍꯧꯖꯤꯛ ꯆꯤꯆꯦ ꯀꯧꯕꯤꯔꯦ ꯅ ꯫ ꯗꯗꯥ ꯍꯣꯏꯅ ꯃꯣꯏꯁꯤ ꯆꯤꯆ ꯑꯣꯏꯅ ꯀꯧꯕꯤꯔꯒ ꯄꯨꯟꯊ ꯅꯤꯉꯣꯜ ꯆꯥꯛꯀꯧꯕ ꯅꯨꯃꯤꯠꯁꯦ ꯑꯗꯨꯝ ꯑꯦꯟꯖꯣꯏ ꯇꯧꯕꯤꯕ꯭ꯔ
ꯍꯣꯏ
ꯎꯝ
ꯑꯗꯨꯒ ꯅꯤꯡꯉꯣꯟ ꯆꯥꯛꯀꯧꯕꯁꯤꯗꯤ ꯑꯗꯨꯝ ꯏꯆꯤꯜ ꯏꯅꯥꯎ ꯀꯨꯏꯅ ꯎꯅꯅꯕꯒꯤ ꯄꯨꯟꯕꯒꯤ ꯌꯥꯝ ꯅꯨꯡꯉꯥꯏꯕꯗꯣ ꯑꯩꯅ ꯍꯣꯁꯦꯜꯗꯒ ꯑꯗꯨꯝ ꯂꯩꯔꯦꯀꯣ ꯍꯥꯏꯗꯤ ꯌꯨꯝꯗ ꯄꯥꯛ ꯐꯪꯗꯦ ꯄꯨꯂꯞ ꯀ ꯊꯦꯡꯅꯔ ꯆꯥꯛ ꯆꯥꯃꯤꯟꯅꯕꯗꯣ ꯌꯥꯝ ꯅꯨꯉꯥꯏꯕ ꯍꯥꯏꯇꯥꯔꯦ
ꯄꯨꯛꯅꯤꯡꯒ ꯅꯨꯡꯁꯤꯕꯒꯗꯤ ꯌꯥꯎꯕꯤꯗꯔꯣ
ꯄꯨꯛꯅꯤꯡꯁꯤ ꯅꯨꯡꯁꯤ ꯍꯥꯏꯇꯥꯔꯦ ꯆꯤꯟꯅꯥꯎ ꯀꯨꯏꯅ ꯎꯅꯗꯕꯒꯤ ꯎ ꯈꯪꯗꯦ ꯅꯨꯡꯁꯤꯕ ꯐꯥꯎ ꯍꯥꯏꯇꯥꯔꯦ
ꯎꯝ
ꯑꯣ ꯇꯥꯕ꯭ꯔꯣ ꯏꯆꯟ
ꯑꯩꯁꯨ ꯀꯩꯅꯣ ꯈꯔ ꯇꯧꯔꯨꯒꯦ ꯑꯩꯈꯣꯏ ꯀ꯭ꯂꯥꯁꯀꯤ ꯉꯁꯥꯏ ꯍꯣꯝꯋꯥꯔꯛ ꯈꯛꯇ ꯑꯣꯏꯅ ꯑꯗꯨ ꯈꯔ ꯇꯧꯔꯨꯒꯦ ꯏꯆꯟꯗꯨ ꯑꯩꯅ ꯋꯥ ꯀꯩ ꯉꯁꯥꯏꯗ ꯋꯥ ꯈꯔ ꯍꯥꯏꯅꯤꯡꯗꯅꯀꯣ
ꯎꯝ
ꯅꯨꯉꯥꯏꯔꯤꯕ ꯈꯣꯠꯂꯤꯕ ꯑꯗꯨꯝ ꯎꯅꯗ ꯀꯨꯏꯔꯦꯅ ꯋꯥꯔꯤ ꯁꯥꯗꯕꯁꯨ
ꯎꯝ ꯍꯪꯉꯒꯦ ꯇꯧꯔꯛꯄꯅꯤꯗ꯫
ꯍ
ꯍꯣꯏ ꯑꯗꯨꯝ ꯃꯇꯥꯡ ꯈꯔ ꯑꯗꯨꯝ ꯇꯧꯔꯛꯀꯦ ꯏꯆꯥ ꯑꯣ ꯍꯣꯏ ꯐꯔꯦꯀꯣ ꯊꯝꯃꯦꯀꯣ ꯑꯗꯨꯗꯤ ꯎꯝ ꯍꯣꯏ ꯍꯣꯏ